ꯑ ꯍꯜꯂꯣ
ꯑ ꯀꯣꯜꯁꯦ ꯐꯟ ꯇꯥꯕꯤꯔꯕꯣ
ꯇꯥꯔꯦ ꯇꯥꯔꯦ ꯃꯔꯨꯞ ꯎ ꯐꯖꯅ ꯒ꯭ꯌꯥꯟ ꯇꯥꯅ ꯇꯥꯔꯦ
ꯑꯣꯜ ꯀꯩꯅꯣꯅꯦ ꯑ ꯋꯥꯔꯤ ꯋꯇꯥꯏ ꯉꯥꯏꯍꯥꯛ ꯇꯧꯖꯦꯅ ꯇꯧꯖꯔꯛꯄꯅꯦ
ꯑ ꯀꯔꯤ ꯋꯥꯔꯤ ꯋꯥꯇꯥꯏ ꯇꯧꯁꯤꯒꯦ ꯃꯔꯨꯞ ꯑꯩ ꯃꯔꯨꯞꯅ ꯁꯥꯅꯤꯡꯕ ꯃꯔꯨꯞꯅ ꯍꯥꯢꯕꯤꯅꯤꯡꯕꯗꯣ ꯑꯗꯨꯝ ꯍꯥꯢꯕꯤꯔꯛꯑꯣ
ꯑ ꯊꯣꯏꯗꯣꯛꯄ ꯌꯥꯝꯅ ꯂꯨꯕꯕꯨꯗꯤ ꯅꯠꯇꯦ ꯑꯗꯨꯗ ꯑꯩꯈꯣꯏꯒꯤ ꯍꯧꯖꯤꯛ ꯌꯥꯝ ꯀꯟꯅ ꯆꯠꯅꯔꯤꯕ ꯑꯩꯈꯣꯏꯒꯤ ꯑꯥ ꯐꯦꯁꯟꯒꯤ ꯇ꯭ꯔꯦꯟ ꯍꯥꯏꯒꯗ꯭ꯔꯥ ꯈꯣꯠꯀꯗ꯭ꯔꯥ ꯑꯩꯈꯣꯏꯒꯤ ꯍꯨꯝ ꯏꯁꯥꯒꯤ ꯆꯠꯅꯕꯤꯒꯤ ꯋꯥꯡꯃꯗ ꯑꯩꯈꯣꯏꯒꯤ ꯁꯦꯅ ꯆꯥꯅꯔꯛꯂꯤꯕ ꯑꯗꯒꯤ ꯑꯥ ꯑꯩꯈꯣꯏꯒꯤ ꯑꯩꯒꯤ ꯃꯇꯝꯗꯒꯤ ꯂꯩꯔꯛꯂꯕ ꯑꯩꯈꯣꯏꯒꯤ ꯄꯨꯋꯥꯔꯤꯒꯤ ꯃꯇꯝꯗꯒꯤ ꯂꯩꯖꯔꯛꯂꯕ ꯃꯁꯥꯒꯤ ꯆꯠꯅꯕꯤ ꯀꯌꯥ ꯑꯁꯤ ꯍꯨꯟꯇꯣꯛꯑ ꯑꯩꯈꯣꯏꯒꯤ ꯑꯇꯣꯞꯄ ꯃꯤꯔꯝꯒꯤ
ꯑ ꯌꯥꯏ ꯃꯔꯨꯞ ꯃꯔꯨꯞꯅ ꯁꯤ ꯍꯧꯗꯣꯛꯄꯤꯔꯛꯂꯤꯕ ꯋꯥꯐꯝ ꯑꯁꯤ ꯌꯥꯝꯅ ꯅꯨꯡꯉꯥꯏꯒꯅꯤ ꯑꯗꯨꯒ ꯌꯥꯝꯅꯁꯨ ꯀꯥꯟꯅꯕ ꯄꯤꯒꯅꯤ ꯍꯧꯖꯤꯛ ꯍꯧꯖꯤꯛꯀꯤ ꯍꯧꯒꯠꯂꯛꯂꯤꯕ ꯅꯍꯥꯁꯤꯡ ꯑꯁꯤꯗ ꯑꯗꯨꯛꯀꯤ ꯃꯇꯤꯛ ꯀꯥꯟꯅꯕ ꯄꯤꯒꯅꯤ ꯍꯥꯏꯗꯨꯅ ꯈꯟꯖꯩ ꯑ ꯃꯔꯨꯞꯅ ꯑꯗꯨꯝ ꯍꯧꯕꯤꯔꯛꯑꯣ ꯑꯩꯅ ꯈꯪꯕꯗꯨꯁꯨ ꯗꯨꯝ ꯃꯔꯨꯞꯇ ꯇꯝꯖꯔꯛꯀꯦ
ꯎ ꯃꯔꯨꯞ ꯑꯗꯨ ꯀꯩꯅꯣꯅꯤ ꯑꯩꯈꯣꯏꯅ ꯄꯟꯖꯗꯧꯔꯤꯁꯤ ꯀꯔꯤꯒꯨꯝꯕ ꯀꯅꯥꯒꯨꯝꯕ ꯀꯥꯡꯂꯨꯞ ꯑꯃꯒꯤ ꯃꯌꯨꯝ ꯃ ꯊꯥ ꯑꯗꯨ ꯑꯗꯨꯒꯤ ꯋꯥ ꯇꯅꯀꯣ ꯊꯣꯏꯗꯣꯛꯄ ꯍꯥꯏꯕꯗꯤ ꯑꯄꯤꯛꯄ ꯐꯨꯔꯨꯞꯁꯤꯅ ꯑꯆꯧꯕ ꯑꯩꯈꯣꯏꯒꯤ ꯃꯥꯂꯦꯝ ꯄꯨꯝꯅ ꯁꯛꯈꯪꯅꯔꯤꯕ ꯃꯤꯡ ꯑꯃꯥ ꯍꯥꯏꯔꯁꯨ ꯑꯩꯈꯣꯏꯒꯤ ꯐꯥꯎꯔꯕ ꯑꯗꯒꯤ ꯃꯌꯥꯝꯅ ꯍꯦꯟ ꯊꯣꯏꯅ ꯄꯥꯝꯅꯔꯕꯁꯤ ꯆꯠꯄ ꯑꯁꯤ ꯁꯤꯗ ꯉꯛꯅꯤꯡꯉꯥꯏꯗꯤ ꯑꯣꯏꯗꯦꯗꯀꯣ ꯑꯩꯅ ꯍꯥꯏꯖꯅꯤꯡꯉꯤꯕꯗꯤ ꯑꯩꯈꯣꯏꯒꯤ ꯏꯁꯥꯒꯤ ꯑꯩꯒꯤ ꯏꯃꯥꯗꯣ ꯃꯁꯛ ꯊꯤ ꯍꯥꯏꯗꯅ ꯃꯤꯅ ꯒꯤ ꯃꯃꯥꯗ ꯏꯃꯥ ꯍꯥꯏꯅ ꯀꯧꯕ ꯑꯁꯤ ꯌꯥꯕ ꯅꯠꯇꯦ ꯃꯤꯒꯤ ꯃꯃꯥꯗꯣ ꯏꯃꯥ ꯑꯣꯏꯒꯦ ꯍꯥꯏꯕꯁꯨ ꯌꯥꯕ ꯅꯠꯇꯦ ꯇꯁꯦꯡꯅ ꯃꯁꯤꯗ ꯑ ꯏꯪꯈꯠꯂꯛꯏꯕ ꯍꯧꯖꯤꯛꯀꯥꯟꯒꯤ ꯑꯩꯈꯣꯏꯒꯤ ꯅꯍꯥ ꯈꯛꯇꯃꯛ ꯅꯠꯇꯅ ꯑꯍꯟꯁꯤꯡꯁꯨ ꯀꯌꯥ ꯑꯃ ꯌꯥꯎꯔꯤꯕꯅꯤ ꯑꯗꯨ ꯃꯁꯤꯒꯤ ꯃꯇꯥꯡꯗꯗꯤ ꯑꯩꯈꯣꯏꯒꯤ ꯃꯔꯨꯞꯅ ꯍꯥꯏꯕꯗꯤ ꯊꯣꯛꯏꯕ ꯈꯨꯗꯤꯡꯃꯛꯁꯤ ꯀꯔꯤꯗꯒꯤ ꯑꯩꯈꯣꯏꯒꯤ ꯌꯥꯝ ꯃꯈꯣꯏꯒꯤ ꯈꯪꯉꯣꯟ ꯑꯣꯟꯈꯤꯕꯒꯤ ꯃꯇꯥꯡꯁꯤ ꯀꯔꯤꯗꯒꯤ ꯑꯣꯏꯔꯛꯄꯅꯤ ꯍꯥꯏꯅ ꯁꯨꯝ ꯃꯣꯠ ꯊꯝꯕꯤꯅꯤꯡꯉꯦ
ꯑ ꯃꯁꯤ ꯃꯔꯨꯞ ꯃꯔꯨꯞꯅ ꯊꯝꯕꯤꯔꯤꯕꯗꯤ ꯌꯥꯝꯅ ꯆꯨꯝꯕ ꯋꯥꯐꯝꯅꯤ
ꯃꯁꯤ ꯑꯩꯈꯣꯏꯒꯤ ꯏꯁꯥꯒꯤ ꯆꯠꯅꯕꯤ ꯀꯥꯎꯊꯣꯔꯛꯄ ꯁꯝꯅ ꯍꯥꯏꯔꯕꯗ ꯃꯁꯤ ꯃꯄꯥꯟ ꯂꯝ ꯒꯤ ꯆꯠꯅꯕꯤ ꯄꯨꯁꯜꯂꯛꯄꯗꯒꯤ ꯊꯣꯛꯈꯤꯕ ꯉꯥꯛꯇꯅꯤ ꯑꯩꯈꯣꯏꯒꯤ ꯂꯩꯖꯔꯤꯕ ꯏꯁꯥꯒꯤ ꯆꯠꯅꯕꯤ ꯑꯁꯤ ꯌꯣꯛꯈꯠꯄꯒꯤ ꯃꯍꯨꯠꯇ ꯑꯇꯣꯞꯄꯒꯤ ꯆꯠꯅꯕꯤ ꯃꯤꯁꯤ ꯄꯥꯝꯂꯛꯄ ꯑꯃꯁꯨ ꯑꯁꯤ ꯀꯥ ꯍꯦꯟꯅ ꯑꯍꯍꯣꯡꯕ ꯎꯔꯛꯂꯤꯕꯁꯤ ꯑ ꯅꯨꯄꯤꯃꯆꯥꯁꯤꯡꯒ ꯍꯧꯖꯤꯛꯀꯤ ꯏꯟꯈꯠꯂꯛꯂꯤꯕ ꯅꯨꯄꯤ ꯃꯆꯥꯁꯤꯡ ꯑꯁꯤꯒꯁꯨ ꯎꯔꯛꯇꯦ ꯃꯁꯤ ꯑ ꯃꯈꯣꯏ ꯈꯛꯇꯪꯒꯤ ꯃꯔꯥꯟꯗꯤ ꯅꯠꯇꯦ ꯍꯧꯒꯠꯂꯛꯂꯤꯕ ꯑꯩꯈꯣꯏꯒꯤ ꯑꯍꯜ ꯂꯃꯟ ꯑꯣꯏꯕꯤꯔꯤꯕ ꯃꯃꯥ ꯃꯄꯥꯁꯤꯡꯒꯤ ꯃꯔꯥꯜꯁꯨ ꯌꯥꯝꯅ ꯆꯥꯎꯅ ꯂꯩ
ꯄꯤꯛꯂꯤꯉꯩ ꯃꯇꯝꯗꯒꯤ
ꯇꯥꯛꯄꯤ ꯇꯝꯕꯤꯍꯧꯒꯗꯕꯗꯨ ꯇꯝꯕꯤꯍꯧꯗꯗꯅ ꯆꯥꯎꯔꯕ ꯃꯇꯝꯗ ꯁꯦꯝꯗꯣꯛꯄ ꯌꯥꯕ ꯅꯠꯇꯦ ꯍꯥꯏꯕꯗꯤ ꯂꯩꯈꯣꯝ ꯑꯁꯤ ꯂꯩꯕꯥꯛ ꯑꯁꯤ ꯂꯩꯈꯣꯝ ꯑꯣꯏꯔꯤꯉꯩ ꯃꯇꯝ ꯄꯦꯠꯂꯤꯉꯩ ꯃꯇꯝꯗ ꯁꯥꯅꯤꯡꯕ ꯃꯑꯣꯡꯗ ꯁꯥꯕ ꯌꯥꯏ ꯑꯗꯨꯕꯨ ꯀꯟꯖꯟꯈ꯭ꯔꯕ ꯆꯥꯎ ꯍꯧꯒꯠꯈ꯭ꯔꯕ ꯃꯇꯝꯗꯗꯤ ꯃꯥꯒꯤ ꯂꯩꯈ꯭ꯔꯤꯕ ꯃꯁꯛ ꯃꯑꯣꯡ ꯑꯗꯨ ꯁꯦꯝꯇꯣꯛꯎꯕ ꯑꯣꯟꯊꯣꯛꯎꯕ ꯌꯥꯕ ꯅꯠꯇꯦ ꯇꯦ ꯍꯥꯏꯖꯔꯤꯕ ꯑꯗꯨꯅ ꯃꯁꯤ ꯑꯩꯈꯣꯏꯒꯤ ꯃꯄꯥꯟ ꯂꯝꯒꯤ ꯆꯠꯅꯕꯤ ꯑꯁꯤ ꯆꯪꯁꯜꯂꯛꯄ ꯑ ꯃꯄꯥꯟ ꯂꯝꯒꯤ ꯆꯠꯅꯕꯤ ꯄꯨꯝꯅꯃꯛ ꯐꯠꯇꯦ ꯍꯥꯏꯕꯗ ꯅꯠꯆꯗꯦ ꯃꯄꯥꯟ ꯂꯝꯗꯒꯤ ꯆꯪ ꯁꯜꯂꯛꯏꯕ ꯄꯣꯠ ꯑꯗꯨ ꯑꯐꯕ ꯃꯈꯩ ꯂꯧꯁꯤꯜꯂꯒ ꯐꯠꯇꯕ ꯃꯈꯩ ꯄꯤꯊꯣꯛꯄꯤꯈꯤꯕꯗꯤ ꯑꯗꯨꯗꯤ ꯌꯥꯝ ꯊꯤꯅ ꯐꯒꯅꯤ ꯑꯗꯨꯗꯨꯒ ꯑꯩꯈꯣꯏꯒꯤ ꯉꯁꯤꯒꯤ ꯄꯣꯠꯁꯤ ꯀꯔꯝꯅ ꯆꯡꯉꯛꯈꯤꯕꯅꯣ ꯍꯥꯏ ꯇꯥꯔꯒꯗꯤ ꯑꯩꯈꯣꯏꯒꯤ ꯃꯄꯥꯟ ꯂꯝꯗ ꯂꯥꯏꯔꯤꯛ ꯇꯝꯕ ꯆꯠ ꯈꯤꯕ ꯁꯤꯒꯨꯝꯕ ꯀꯌꯥꯁꯦ ꯂꯣꯏꯅꯃꯛ ꯐꯠꯇꯦ ꯍꯥꯏꯕꯗꯤ ꯅꯠꯇꯦ ꯑꯗꯨꯕꯨ ꯋꯥꯈꯟ ꯇꯥꯗꯕꯁꯤꯡ ꯑꯩꯈꯣꯏꯒꯤ ꯍꯧꯒꯠꯂꯛꯂꯤꯕ ꯏꯟꯈꯠꯂꯛꯂꯤꯕ ꯋꯥꯈꯜ ꯐꯥꯊꯕ ꯉꯝꯗꯕ ꯏꯆꯤꯟ ꯏꯅꯥꯎ ꯑꯩꯒꯤ ꯏꯆꯟ ꯏꯆꯦꯁꯤꯡꯅ ꯃꯄꯥꯟ ꯂꯝꯗ ꯇꯧꯔꯨꯕ ꯊꯕꯛ ꯑꯗꯨ ꯄꯨꯁꯜꯂꯒ ꯆꯪꯉꯛꯄ ꯑꯗꯨꯗꯒꯤ ꯑꯣꯏꯔꯛꯄꯅꯤ ꯑꯗꯨꯗꯒꯤ ꯃꯈꯣꯏꯅ ꯄꯣꯛꯂꯛꯂꯤꯕ ꯃꯆꯥ ꯃꯁꯨꯗꯁꯨ ꯑꯗꯨꯝ ꯃꯥꯒꯤ ꯁꯨꯔꯣꯟ ꯁꯨꯔꯣꯟꯗꯁꯨ ꯃꯈꯣꯏꯅ ꯇꯧꯕꯗꯒꯤ ꯑꯗꯨꯝ ꯇꯧꯔꯛꯄꯗꯒꯤ ꯂꯥꯛꯄꯅꯦ ꯍꯥꯢꯅ ꯊꯝꯖꯒꯦ ꯃꯔꯨꯞ
ꯌꯥꯝ ꯐꯖꯩ ꯃꯔꯨꯞꯅ ꯊꯝꯕꯤꯔꯤꯕ ꯋꯥꯐꯝ ꯑꯁꯤ ꯑꯩꯈꯣꯏꯒꯤ ꯇꯥꯕꯗ ꯌꯥꯝ ꯂꯧꯁꯤꯟꯕꯗ ꯀꯥꯟꯅꯕ ꯅꯨꯡꯉꯥꯏꯕ ꯑꯣꯏ ꯊꯣꯏꯗꯣꯛꯅ ꯃꯁꯤꯗ ꯑꯩꯈꯣꯏꯅ ꯃꯔꯨꯞꯅ ꯉꯁꯥꯏ ꯊꯝꯕꯤꯈꯤꯕꯗꯣ ꯃꯁꯤ ꯄꯨꯝꯅꯃꯛꯀꯤ ꯑꯑꯣꯟꯕ ꯂꯥꯛꯍꯜꯂꯤꯕꯁꯤ ꯏꯃꯥ ꯃꯄꯥ ꯈꯛꯇꯒꯤ ꯋꯥꯁꯨ ꯅꯠꯇꯦ ꯊꯧꯗꯥꯡ ꯈꯨ ꯈꯨꯗꯤꯡꯃꯛꯁꯦ ꯍꯥꯏꯗꯤ ꯃꯤ ꯑꯃ ꯃꯥꯡꯕ ꯃꯇꯝꯗ ꯃꯁꯥꯒꯤ ꯃꯠꯁꯦ ꯌꯥꯎꯗꯅ ꯍꯥꯏꯗꯤ ꯃꯁꯥꯒꯤ ꯋꯥꯈꯜꯂꯣꯟ ꯌꯥꯎꯗꯅ ꯍꯦꯛꯇ ꯃꯍꯥ ꯁꯤꯅ ꯊꯕꯛꯇꯨ ꯇꯧꯖꯒꯗꯕ ꯅꯠꯇꯦ ꯍꯥꯏꯖꯔꯤꯕ ꯑꯗꯨꯅ ꯂꯥꯏꯔꯤꯛ ꯂꯥꯏꯁꯨ ꯇꯝꯃꯒ ꯂꯥꯏꯔꯤꯛ ꯂꯥꯏꯁꯨ ꯍꯩꯔꯒ ꯑꯩꯈꯣꯏꯗꯤ ꯃꯤꯔꯛ ꯇꯤꯜꯂꯕꯅꯤ ꯃꯄꯥꯟꯗ ꯊꯣꯛꯑꯕꯅꯤ ꯍꯥꯏꯗꯨꯅ ꯃꯗꯨꯒꯤ ꯀꯥꯟꯅꯕ ꯑꯃꯗꯤ ꯃꯥꯡꯖꯕꯒꯤ ꯀꯩꯝꯇ ꯌꯦꯡꯗꯅ ꯑꯩꯈꯣꯏꯒꯤ ꯏꯒꯣꯅ ꯃꯥꯡ ꯊꯥꯔꯒ ꯍꯥꯏꯇꯥꯔꯦꯀꯣ ꯑꯩꯈꯣꯏꯒꯤ ꯉꯆꯥꯎ ꯊꯦꯛꯄ ꯑꯁꯤꯅ ꯃꯥꯡ ꯊꯥꯗꯨꯅ ꯑ ꯇꯨꯡꯗ ꯀꯌꯥ ꯑꯃ ꯃꯥꯡꯖꯔꯛꯀꯗꯕꯁꯤꯒꯤ ꯃ ꯃꯇꯥꯡꯗ ꯅꯣꯡꯃꯇꯁꯨ ꯈꯟꯖꯤꯜꯂꯨꯕ ꯂꯩꯔꯝꯃꯣꯏꯅ ꯑꯩ ꯊꯝꯖꯒꯦ ꯑꯩꯈꯣꯏꯒꯤ ꯑꯍꯜ ꯂꯃꯟꯁꯤꯡꯅ ꯍꯥꯏꯅꯕꯗꯣ ꯂꯥꯏꯁꯨ ꯌꯥꯎꯗ꯭ꯔꯕꯗꯤ ꯈꯨꯗꯤꯡꯃꯛꯇ ꯆꯠꯅꯗꯦ ꯑꯗꯨꯅ ꯂꯥꯏꯔꯤꯛꯇꯪ ꯍꯩꯔꯒ ꯌꯥꯕ ꯅꯠꯇꯦ ꯊꯥꯏꯅ ꯑꯍꯜ ꯂꯃꯟꯁꯤꯡꯅ ꯇꯥꯛꯄꯤꯔꯝꯕ ꯊꯝꯕꯤꯔꯝꯂꯤꯕ ꯀꯌꯥ ꯑꯁꯤ ꯑꯩꯈꯣꯏꯅ ꯀꯥꯎꯐꯗꯦꯗꯅ ꯑꯩꯒꯤ ꯃꯣꯠ ꯊꯝꯖꯒꯦ ꯑꯗꯨꯒ ꯃꯁꯤꯒꯤ ꯃꯇꯥꯡꯁꯤꯗ ꯂꯥꯏꯔꯤꯛ ꯂꯥꯏꯁꯨ ꯇꯝꯕ ꯈꯛꯇꯃꯛ ꯅꯠꯇꯅ ꯑꯩꯈꯣꯏꯒꯤ ꯃꯌꯥꯝꯅ ꯇꯝꯅꯔꯤ ꯃꯌꯥꯝ ꯆꯠꯅꯔꯤ ꯍꯥꯏꯗꯨꯅ ꯀꯣꯏꯕ ꯂꯥꯡꯕ ꯆꯠꯄ ꯑꯃꯗꯤ ꯏꯟꯈꯠꯂꯛꯂꯤꯕꯅꯤ ꯆꯥꯎꯈꯠꯂꯛꯂꯤꯕ ꯍꯥꯏꯅ ꯑ ꯆꯥꯎꯈꯠꯂꯛꯂꯤꯕꯅꯤ ꯍꯥꯏꯗꯨꯅ ꯑꯩꯈꯣꯏꯒꯤ ꯁꯣꯁꯦꯜ ꯃꯦꯗꯤꯌꯥꯗ ꯀꯩ ꯗ ꯎꯔꯤꯕ ꯃꯌꯥꯝꯁꯤꯅ ꯄꯨꯛꯅꯤꯡ ꯑꯣꯜꯍꯟꯈꯤꯗꯨꯅ ꯄꯨꯝꯅꯃꯛ ꯑꯁꯤꯒꯤ ꯑꯩꯈꯣꯏꯒꯤ ꯃꯔꯨ ꯑꯣꯏꯔꯤꯕꯁꯤ ꯀꯔꯤꯗꯒꯤꯅꯣ ꯍꯥꯏꯕ ꯃꯇꯝꯗ ꯑꯩꯈꯣꯏꯒꯤ ꯋꯥꯈꯜ ꯑꯁꯤ ꯃꯇꯝ ꯄꯨꯝꯅꯃꯛꯇ ꯃꯤꯑꯣꯏꯕꯁꯤ ꯅꯨꯡꯉꯥꯏꯔꯒ ꯑꯩꯈꯣꯏꯒꯤ ꯐꯖꯕꯗ ꯁꯤ ꯑꯋꯣꯄꯥ ꯅꯨꯡꯉꯥꯏꯅ ꯂꯩꯅꯤꯡꯕ ꯉꯥꯛꯇꯅꯤ ꯑꯗꯨꯅ ꯑꯩꯈꯣꯏꯒꯤ ꯋꯥꯈꯜꯂꯣꯟ ꯑꯁꯤꯗ ꯆꯨꯁꯤꯟꯈꯤꯗꯨꯅ ꯏꯁꯥꯒꯤ ꯆꯠꯅꯕꯤ ꯏꯁꯥꯒꯤ ꯑꯩꯈꯣꯏꯒꯤ ꯑ ꯐꯦꯖꯦꯠ ꯆꯛ ꯆꯥ ꯂꯩꯇꯦꯡ ꯀꯌꯥ ꯑꯁꯤ ꯍꯩꯅꯔꯛ ꯍꯩꯅꯔꯛꯇꯕ ꯇꯤꯜꯂꯥꯏꯈꯨꯝꯕꯤ ꯆꯨꯕꯒꯨꯝꯅ ꯐꯥꯎꯍꯜꯂꯛꯄ ꯀꯌꯥ ꯑꯁꯤ ꯇꯧꯔꯤ ꯇꯁꯦꯡꯅ ꯂꯥꯏꯔꯤꯛ ꯂꯥꯏꯁꯨ ꯍꯩꯔꯕ ꯑꯅꯤꯃꯛ ꯍꯥꯏꯗꯤ ꯂꯥꯏꯁꯨꯁꯨ ꯌꯥꯎꯔꯕ ꯃꯤ ꯃꯤꯑꯣꯏ ꯑꯃꯅꯗꯤ ꯃꯇꯥꯡ ꯃꯇꯝ ꯑꯩꯈꯣꯏꯅ ꯍꯥꯏꯖꯅꯤꯡꯉꯁꯤ ꯃꯔꯨꯞꯀꯣ ꯑꯩꯒꯤ ꯃꯣꯠꯇ ꯍꯥꯏꯖꯅꯤꯡꯉꯁꯤ ꯃꯈꯣꯏꯒꯤ ꯃꯇꯧꯁꯤ ꯇꯝꯒꯅꯨ ꯍꯥꯏꯕ ꯅꯠꯇꯦ ꯃꯈꯣꯏꯒꯤ ꯐꯤꯖꯦꯠ ꯂꯩꯇꯦꯡ ꯑꯁꯤ ꯁꯦꯠꯀꯅꯨ ꯍꯥꯏꯕ ꯅꯠꯇꯦ ꯃꯁꯤꯗꯤ ꯑꯗꯨꯃꯥꯏꯅ ꯍꯥꯏ ꯇꯥꯔꯒꯗꯤ ꯑꯩꯁꯨ ꯐ ꯐꯠꯇꯕ ꯃꯤꯑꯣꯏ ꯑꯃꯅꯤꯅ ꯑꯩꯒꯤ ꯃꯣꯠꯇ ꯑꯗꯨꯝ ꯃꯤꯅ ꯈꯜꯂꯛꯄꯗ ꯑꯩ ꯂꯥꯟꯐꯝ ꯊꯣꯛꯇꯦ ꯑꯗꯨꯅ ꯑ ꯇꯁꯦꯡꯅ ꯃꯇꯥꯡ ꯃꯇꯝ ꯍꯥꯏꯕ ꯑꯃ ꯂꯩ ꯍꯥꯏꯗꯤ ꯇꯁꯦꯡꯅ ꯃꯣꯏꯅ ꯑꯁꯣꯝꯗ ꯂꯥꯏꯔꯤꯛ ꯂꯥꯏꯁꯨ ꯇꯝꯕ ꯑꯣꯐꯤꯁ ꯀꯥꯕ ꯃꯇꯝꯗ ꯑꯩꯈꯣꯏꯒꯤ ꯐꯅꯦꯛꯁꯤ ꯁꯦꯠꯂꯒ ꯑꯩꯈꯣꯏꯒꯤ ꯈꯨꯗꯩꯁꯦ ꯁꯦꯂꯒ ꯅ ꯅꯠꯇ꯭ꯔꯒ ꯑꯩꯈꯣꯏꯒꯤ ꯐꯤꯖꯣꯜ ꯂꯩꯇꯦꯡꯁꯦ ꯁꯦꯠꯂꯒ ꯆꯠꯄ ꯌꯥꯕ ꯌꯥꯗꯕ ꯍꯥꯏꯕ ꯑꯃ ꯂꯩ ꯃꯇꯥꯡ ꯃꯇꯝꯗꯒ ꯆꯨꯅꯕ ꯆꯥꯅꯕ ꯑꯗꯨꯒ ꯑꯩꯈꯣꯏꯒꯤ ꯁꯛ ꯇꯥꯛꯇꯧꯔꯤꯕ ꯁꯤ ꯇꯁꯦꯡꯅ ꯃꯥꯂꯦꯝꯁꯤꯗ ꯃꯈꯣꯏꯅ ꯆꯠꯈ꯭ꯔꯕ ꯃꯇꯨꯡꯗ ꯑꯩꯈꯣꯏꯒꯤ ꯂꯝ ꯑꯁꯤ ꯑꯗꯨꯝ ꯇꯥꯛꯇꯣꯔꯤꯕꯅꯤ ꯑꯗꯨꯅ ꯃꯣꯏꯅ ꯇꯥꯛꯄ ꯃꯇꯝꯗ ꯑꯩꯈꯣꯏꯒꯤ ꯐꯖꯕꯁꯤ ꯇꯥꯛꯂꯝ ꯇꯥꯔꯒꯗꯤ ꯑꯩꯈꯣꯏꯒꯤ ꯆꯠꯅꯕ ꯊꯛꯁꯤ ꯈꯥꯁꯤ ꯋꯥꯉꯥꯡ ꯁꯉꯥꯡ ꯐꯤꯖꯦꯜ ꯆꯥꯛꯆꯥ ꯊꯧꯒꯂꯣꯟ ꯕꯦꯕꯔ ꯀꯌꯥ ꯑꯁꯤ ꯈꯪ ꯇꯥꯔꯒꯗꯤ ꯄꯤꯛꯆꯔꯕꯁꯨ ꯑꯗꯒꯤ ꯃꯤꯅ ꯈꯪꯕꯤꯗ꯭ꯔꯕꯁꯨ ꯃꯗꯨꯒꯤ ꯑꯦ ꯃꯈꯣꯏꯗꯤ ꯁꯨꯃꯥꯏꯅ ꯇꯧꯕꯖꯥꯠꯅꯤꯀꯣ ꯍꯥꯏꯕ ꯋꯥꯍꯩꯁꯤ ꯃꯤꯒꯤ ꯋꯥꯈꯜꯗ ꯃꯤꯒꯤ ꯃꯆꯤꯟꯗ ꯁꯣꯟꯅꯍꯜꯂꯒꯗꯤ ꯁꯤ ꯌꯥꯝ ꯅꯨꯡꯉꯥꯏꯒꯅꯤꯅ ꯑꯩꯒꯤ ꯃꯣꯠꯇ ꯊꯝꯖꯕꯅꯤ ꯑꯗꯣ ꯑ ꯃꯔꯨꯞꯅꯁꯨ ꯍꯥꯏꯗꯤ ꯁꯤꯒꯤ ꯃꯇꯥꯡꯁꯤꯗ ꯀꯔꯤ ꯀꯔꯤ ꯊꯧꯔꯥꯡ ꯁꯨꯝ ꯏꯆꯝ ꯆꯝꯅ ꯌꯥꯝꯅ ꯀꯥ ꯍꯦꯟꯅ ꯂꯨꯕ ꯅꯠꯇꯕ ꯊꯣꯏꯗꯣꯛꯅ ꯑꯩꯈꯣꯏꯒꯤ ꯃꯃꯥ ꯃꯄꯥ ꯑꯃ ꯑꯣꯏꯅ ꯂꯧꯒꯗꯕ ꯊꯧꯗꯥꯡ ꯑꯗꯨꯒꯤ ꯃꯇꯥꯡꯗ ꯌꯥꯝ ꯇꯦꯟꯇꯛꯅ ꯁꯨꯝ ꯊꯝꯕꯤꯌꯨꯅꯦ
ꯑ ꯑꯩꯒꯤ ꯋꯥꯈꯜꯂꯣꯟ ꯃꯔꯨꯞ ꯃꯃꯥ ꯃꯄꯥ ꯑꯣꯏꯕꯁꯤꯡꯅ ꯂꯧꯕꯤꯒꯗꯕ ꯊꯧꯗꯥꯡ
ꯑꯩꯈꯣꯏꯒꯤ ꯂꯩꯔꯤꯕ ꯑꯉꯥꯡꯁꯤꯡ ꯑꯁꯤ ꯄꯣꯛꯂꯛꯄꯗꯒꯤ ꯄꯤꯛꯂꯤꯉꯩꯗꯒꯤ ꯃꯤꯔꯝꯒꯤ ꯆꯤꯟꯖꯥꯛ ꯌꯨꯊꯛ ꯑꯃꯗꯤ ꯐꯤꯖꯦꯠ ꯆꯥꯛꯆꯥꯁꯤꯡ ꯑꯁꯤ ꯀꯥ ꯍꯦꯟꯅ ꯁꯦꯠꯍꯟꯕꯤꯗꯕ ꯑꯗꯨ ꯍꯥꯏꯌꯦꯗꯅ ꯑꯩꯈꯣꯏꯒꯤ ꯊꯥꯏꯅꯒꯤ ꯂꯩꯔꯤꯕ ꯆꯥꯎꯈꯠꯇꯕ ꯑꯗꯨꯒꯨꯝꯕꯁꯤꯡꯗꯨ ꯇꯝꯕꯤꯌꯨ ꯍꯥꯏꯖꯕ ꯅꯠꯆꯗꯦ ꯇꯝꯕ ꯌꯥꯕꯁꯤꯡꯗꯨꯗꯤ ꯇꯝꯕꯤꯔꯒ ꯑꯩꯈꯣꯏꯒꯤ ꯃꯩꯇꯩꯒꯤ ꯑꯣꯏꯕꯁꯤꯁꯨ ꯌꯥꯝꯅ ꯆꯥꯎꯈꯠꯂꯤ ꯍꯥꯏꯕꯗꯨ ꯈꯪꯍꯟꯕꯤꯕ ꯃꯩꯇꯩꯒꯤ ꯑꯩꯈꯣꯏꯒꯤ ꯂꯩꯖꯔꯤꯕ ꯅꯥꯠ ꯂꯥꯏꯅꯤꯡ ꯐꯤꯖꯦ ꯆꯛꯆꯥꯁꯤꯡ ꯑꯁꯤꯁꯨ ꯑꯗꯨꯛꯀꯤ ꯃꯇꯤꯛ ꯃꯥꯂꯦꯝ ꯒꯤ ꯊꯥꯛꯇ ꯆꯥꯎꯈꯠꯂꯤ
ꯑꯃꯗꯤ ꯃꯈꯣꯏꯁꯤꯕꯨ ꯑꯈꯣꯏꯒꯤ ꯄꯨꯊꯣꯛꯄꯗ ꯏꯀꯥꯏꯔꯣꯏꯗꯕꯅꯤ ꯍꯥꯏꯕꯖꯦꯃꯥ ꯑꯍꯥꯟ ꯑꯗ ꯊꯝꯃꯤꯕ ꯑꯁꯤꯒꯨꯝꯕꯁꯦ ꯇꯝꯕꯤꯕ ꯑꯗꯨꯒ ꯑꯅꯤꯁꯨꯨꯕꯗ ꯃꯐꯝ ꯃꯇꯝ ꯆꯥꯅ ꯀꯔꯝꯅ ꯁꯤꯖꯤꯟꯅꯒꯅꯤ ꯍꯥꯏꯕꯗꯨ ꯃꯔꯨꯞꯅ ꯗꯥꯏ ꯍꯥꯏꯕꯤꯒꯤꯕ ꯑꯈꯣꯏꯒꯤ ꯒꯤ ꯃꯤꯔꯝꯗ ꯂꯩꯕꯗ ꯑꯣꯐꯤꯁ ꯀꯥꯕꯗꯥ ꯍꯥ ꯐꯅꯦꯛ ꯁꯦꯠꯂ ꯀꯥꯔꯨꯕ ꯌꯥꯕ ꯅꯠꯇꯦ ꯑꯗꯨꯒ ꯃꯁꯤ ꯑꯥ ꯑꯈꯣꯏꯒꯤ ꯂꯩꯔꯤꯕ ꯃꯥꯂꯦꯝꯁꯤꯗ ꯅꯠꯇꯅ ꯐꯅꯦꯛ ꯍꯥꯏꯕꯁꯤ ꯑꯩꯈꯣꯏꯒꯤ ꯌꯥꯝꯅ ꯑꯥ ꯀꯔꯤ ꯍꯥꯏꯅꯤ ꯍꯣꯜ ꯆꯦꯞ ꯑꯥ ꯆꯦꯠ ꯁꯦꯠꯂꯒ ꯆꯠꯄ ꯃꯇꯝꯗ ꯈꯨꯗꯣꯡꯊꯤꯕ ꯑꯃ ꯅꯪꯕ ꯃꯇꯝꯗ ꯌꯥꯝ ꯅ ꯐꯔꯛ ꯇꯥꯕ ꯑꯗꯨꯒꯨꯝꯂꯕ ꯃꯈꯜ ꯑꯃꯅꯤ ꯐꯖꯕ ꯇꯥꯔꯒꯁꯨ ꯑꯗꯨꯅ ꯎꯈꯣꯡ ꯑꯁꯤ ꯇꯧꯗꯕ ꯌꯥꯗꯦ ꯍꯥꯏꯕꯗꯤ ꯅꯠꯇꯦ ꯑꯗꯨꯕꯨ ꯀꯥ ꯍꯦꯟꯕ ꯃꯤꯔꯝꯒꯤ ꯆꯠꯅꯕꯤ ꯄꯥꯝꯕꯅ ꯀꯥ ꯍꯦꯟ ꯕ ꯑꯩꯈꯣꯏꯒꯤ ꯌꯦꯡꯖꯜꯂꯨꯕꯒꯤꯁꯨ ꯅꯠꯆꯗꯦ ꯀꯥ ꯍꯦꯟꯕ ꯑꯈꯣꯏꯒꯤ ꯑꯈꯣꯏꯅ ꯂꯩꯔꯤꯕ ꯑꯁꯤ ꯑꯈꯣꯏꯒꯤ ꯏꯔꯝꯗꯝ ꯏꯃꯥ ꯂꯩꯕꯥꯛ ꯑꯁꯤꯗ ꯆꯠꯅꯔꯤꯕ ꯑꯗꯨꯒꯤ ꯃꯇꯨꯡ ꯏꯟꯅ ꯆꯠꯅꯕꯤꯕꯥ ꯍꯥꯏꯕꯗꯤ ꯁꯦꯠꯄ ꯆꯥꯕ ꯃꯇꯝꯗ ꯑꯀꯛꯄ ꯀꯥ ꯍꯦꯟꯅ ꯀꯧꯕ ꯀꯥ ꯍꯦꯟꯅ ꯀꯛꯄ ꯑꯁꯤ ꯑꯩꯈꯣꯏꯒꯤꯗꯤ ꯉꯜꯂꯤꯉꯩ ꯃꯇꯝꯗꯒꯤ ꯆꯠꯅꯖꯔꯛꯇꯦ ꯍꯥꯏꯖꯔꯤꯕꯥ ꯑꯗꯨꯅ ꯃꯁꯤꯒꯨꯝꯕ ꯑꯁꯤꯗ ꯃꯥꯏ ꯈꯤꯇꯪ ꯑꯣꯟꯖꯟꯕꯤꯕ ꯇꯥꯔꯒ ꯗꯤ ꯌꯥꯝꯅ ꯅꯨꯡꯉꯥꯏꯖꯒꯅꯤ ꯍꯥꯏꯅ ꯊꯝꯖꯒꯦ ꯃꯌꯦꯛ ꯇꯦꯟꯇꯛꯅ
ꯌꯥꯝꯅ ꯌꯥꯝꯅ ꯐꯖꯩ ꯇꯥꯕ ꯌꯥꯝ ꯅꯨꯡꯉꯥꯏ ꯃꯔꯨꯞꯀꯤ ꯋꯥꯇꯥ ꯑꯁꯤ ꯌꯥꯝ ꯀꯥ ꯍꯦꯟꯅꯁꯨ ꯌꯦꯡꯁꯤꯟꯕ ꯅꯠꯇꯦꯀꯣ ꯃꯔꯨꯞꯅ ꯊꯝꯕꯤꯔꯤꯁꯦ ꯑꯗꯨꯒ ꯌꯦꯡꯁꯤꯟꯗꯕ ꯃꯁꯨ ꯌꯥꯗ꯭ꯔꯕ ꯑꯈꯣꯏꯒꯤ ꯐꯤꯕꯝꯁꯤ ꯌꯥꯝꯅ ꯂꯨꯔꯕ ꯇꯥꯡꯀꯛ ꯑꯃ ꯑꯣꯏꯕꯅꯤꯅ ꯁꯨꯝ ꯊꯝꯕꯤꯕꯅꯤ ꯌꯥꯏ ꯌꯥꯝ ꯅꯨꯡꯉꯥꯏꯖꯩ ꯃꯔꯨꯞ ꯀ ꯋꯥꯔꯥꯢ ꯋꯥꯔꯤ ꯋꯥꯇꯥꯏ ꯇꯧꯗꯅꯥ ꯁꯤꯒꯤ ꯃꯇꯥꯡꯗ ꯁꯨꯃꯥꯏ ꯈꯟꯅꯕꯁꯤ ꯑꯩꯈꯣꯏꯅ ꯌꯥꯝꯅ ꯐꯅꯁꯨ ꯈꯟꯗꯣꯛꯁꯤ ꯑꯃꯔꯣꯝꯗꯁꯨ ꯈꯤꯇꯪꯁꯨ ꯌꯦꯡꯁꯤꯟꯕꯤꯁꯤ ꯍꯥꯏꯅ ꯑꯈꯣꯏ ꯃꯌꯥꯝꯖꯦ ꯁꯨꯃꯥꯏ ꯊꯝꯖꯒꯦ ꯐꯔꯦ ꯉꯁꯤꯒꯤꯗꯤ ꯃꯇꯥꯡ ꯑꯁꯤꯗ ꯑꯩꯁꯨ ꯊꯕꯛ ꯏꯪꯈꯥꯡ ꯑꯃ ꯂꯥꯛꯁꯜꯂꯦ ꯃꯔꯨꯞꯀꯤꯖꯨ ꯊꯕꯛ ꯏꯪꯈꯥ ꯊꯥꯡ ꯂꯩꯒꯗꯕ ꯑꯩꯈꯣꯏ ꯇꯧꯒꯗꯕ ꯇꯧꯊꯣꯛꯄꯤꯔꯨꯔꯣ ꯃꯇꯨꯡꯗꯁꯨ ꯋꯥꯔꯤ ꯋꯥꯇꯥꯏ ꯑꯃꯨꯛ ꯇꯧꯁꯤ ꯊꯝꯖꯔꯒꯦ ꯃꯔꯨꯞ
ꯇꯧꯔꯤ ꯃꯔꯨꯞ